ꯍꯜꯂꯣ ꯑ ꯇꯥꯏꯌꯦ ꯇꯥꯏꯌꯦ ꯇꯞꯅ ꯄ
ꯑꯣ ꯑꯩ ꯅꯪꯉꯣꯟꯗ ꯐꯣꯟ ꯇꯧꯕꯗꯨꯗꯅꯦ ꯇꯥꯏꯌꯦꯦ
ꯑꯥ ꯤ ꯍꯧꯖꯤꯛꯁ ꯇꯠꯈꯦꯗꯣ ꯃꯁꯥꯅ ꯇꯠꯈ꯭ꯔꯦꯔꯣ ꯑꯣ ꯑꯣ ꯍꯧꯖꯤꯛꯐ ꯑꯩꯗꯨ ꯀꯥꯏ ꯌꯧꯈ꯭ꯔꯕꯣ ꯏꯕꯣꯥ
ꯕ
ꯑꯥ
ꯁꯨꯒꯔꯁꯦ ꯋꯥꯡ ꯂꯩꯔꯝꯗꯅ ꯃꯥ ꯑꯩꯈꯣꯏ ꯅꯥꯎꯄꯤꯁꯦ ꯉꯁꯥꯏ ꯁꯨꯒꯔ ꯇꯦꯁ ꯇꯧꯋꯏ ꯃꯥꯁꯦ ꯀꯤꯃꯟꯈꯤꯗꯅ ꯃꯥ ꯅꯪꯒꯤ ꯁꯨꯒꯔ ꯃꯦꯆꯤꯟ ꯑꯣꯟꯅꯕ ꯇꯦꯁ ꯇꯧꯒꯦ ꯑꯩ ꯁꯨꯒꯔ ꯋꯥꯡꯉꯝꯗꯧ ꯃꯥꯜꯂꯤꯦ ꯄꯈ ꯍꯥꯏꯅꯁ
ꯎꯝ ꯀ ꯇ ꯀ ꯇꯧꯅꯄ
ꯅꯥꯏꯇꯤ ꯁꯦꯝꯃꯦ ꯆꯥꯊꯣꯛ ꯃꯇꯨꯡꯗ ꯋꯥꯟ ꯁꯤꯛꯁꯇꯤ ꯍꯥꯏꯕ꯭ꯔꯥ ꯑꯗꯨꯏ ꯑꯗꯨꯒꯤ ꯃꯅꯨꯡ ꯍꯥꯏꯕ ꯀꯩꯅꯣ ꯂꯩꯒꯅꯤ ꯍꯥꯏꯕ ꯍꯥꯏꯕꯅꯦꯕ ꯑꯗꯨꯕ
ꯂꯩ ꯍꯧꯖꯤꯛꯇꯤꯅꯦ ꯑꯉꯥꯡ ꯃꯆꯥꯗ ꯗꯥꯏꯕꯤꯦꯇꯤꯁ ꯂꯩꯕ ꯌꯥꯎꯋꯦ ꯍꯥꯏꯌꯦꯦ ꯍꯧꯖꯤꯛꯀꯥꯟꯗꯤ ꯑꯊꯨꯝ ꯃꯔꯛ ꯌꯥꯝ ꯑꯩꯅ ꯑꯩꯅꯅꯦ ꯗꯥꯏꯕꯦꯇꯤꯁ ꯂꯩꯕ ꯍꯥꯏꯅ ꯄꯥꯈꯩꯗꯦ
ꯎꯝ
ꯈ꯭ꯔꯤꯁꯃꯥꯁ ꯑꯉꯥꯡ ꯕꯣꯔꯗꯤꯡꯗ ꯂꯩꯕꯁꯦ ꯍꯧꯖꯤꯛꯁꯦ ꯑꯩꯈꯣꯏꯅ ꯄꯤꯖꯩꯁꯦ ꯑꯩꯈꯣꯏꯒꯤ ꯆꯥꯒ ꯊꯛꯆꯅꯕꯅꯦꯅ ꯆꯨꯔ ꯕꯤꯁꯀꯨꯠꯁꯦ ꯑꯗꯨꯝ ꯄꯤꯔꯤꯕꯀꯣ ꯕꯤꯁꯀꯨꯠꯁꯤꯗꯤ ꯑꯌꯥꯝꯅ ꯆꯤꯅꯤ ꯆꯤꯅꯤꯅꯦꯕ
ꯀꯗꯁꯨ ꯂꯎꯅ ꯄꯥꯏ ꯑꯥ
ꯑꯗꯨꯅ ꯑꯩ ꯄꯥꯈꯠꯂꯤꯕ ꯑꯉꯥꯡꯈꯩꯗꯤ ꯁꯨꯒꯔ ꯋꯥꯡꯉꯛꯇꯅꯅ ꯆꯤꯅꯤ ꯌꯦꯡꯉꯣ ꯕꯤꯁꯀꯨꯠ ꯁꯤꯗꯤ ꯌꯥꯎꯔꯤꯗꯤ ꯎꯝ ꯕꯤꯁꯀꯨꯠꯁꯦ ꯑꯗꯨꯝ ꯄꯤꯔꯕꯅꯦ ꯆꯥꯒ ꯊꯛꯆꯅꯕꯅ ꯑꯗꯨ ꯂꯦ ꯆꯠꯄ ꯕꯤꯁꯀꯨꯠꯁꯦ ꯑꯌꯨꯛꯀꯤ ꯅꯨꯡꯗꯥꯡꯒꯤ ꯆꯥꯛꯈꯠꯂꯛꯑꯕꯅꯤ ꯃꯣꯏꯦ ꯌꯦꯡꯉꯣ
ꯣꯇꯤꯡꯒꯤ
ꯍꯣꯏ ꯕꯣꯔꯗꯤꯡꯗ ꯂꯩꯔꯤꯁꯦ ꯑꯉꯥꯡꯁꯤꯡꯁꯦ ꯑꯩ ꯕꯣꯔꯗꯤꯡꯒ ꯊꯝꯅꯤꯡꯗ꯭ꯔꯦꯕ ꯑꯩ ꯑꯉꯥꯡꯁꯦ ꯍꯥꯏꯗꯤ ꯃꯣꯏꯒꯤ ꯗꯥꯏꯠꯇꯒꯤ ꯍꯥꯏꯔꯣ ꯑꯃꯗ ꯍꯥꯏꯔꯣ ꯆꯥꯕ ꯋꯥꯠꯂꯁꯨ ꯕ꯭ꯔꯦꯟ ꯁꯣꯂꯛꯀꯗꯣꯏꯅꯤ ꯃꯁꯥꯒꯗꯣ ꯄꯗꯥꯛ ꯄꯇꯥꯛꯅ ꯉꯥꯡꯈꯅ ꯍꯧꯖꯤꯛ ꯂꯩꯅꯩꯁꯦ ꯃꯌꯥꯝ ꯀꯛꯊꯤꯤꯟ ꯀꯥꯊꯤꯟ ꯀꯪꯉꯒ ꯑꯗꯨꯅꯅꯦ ꯑꯩ ꯕꯣꯔꯗꯤꯡꯗ ꯊꯝꯅꯤꯡꯗ꯭ꯔꯦ ꯍꯥꯏꯕ ꯑꯉꯥꯡꯁꯦ ꯑꯩ
ꯀꯃꯥꯏ ꯇ ꯅꯪ ꯂꯥꯟꯁꯤꯦꯠꯇꯣ
ꯊꯣꯏꯕꯗꯣ ꯃꯌꯥꯝ ꯀꯪꯉꯤ ꯃꯥꯒꯤ ꯍꯥꯟꯅꯗꯨ ꯗꯨꯠ ꯂꯥꯎꯕꯗꯨꯗꯤ ꯁꯨꯛꯂꯥꯎ ꯂꯥꯎꯗ꯭ꯔꯦ ꯃꯁꯥꯗꯣ ꯑꯦꯛꯇꯤꯚ ꯑꯣꯏꯕꯤꯁꯨꯅ ꯋꯥꯠꯂꯦ ꯍꯥꯏꯔꯗꯤ ꯆꯥꯕꯗ ꯋꯥꯠꯂꯕꯅꯤꯅ ꯑꯩꯈꯣꯏꯒꯤ ꯑꯗꯨꯝ ꯊꯣꯛꯣꯛꯊꯕꯩ ꯇꯥꯏꯞꯇ ꯇꯧ ꯂꯩꯕꯗꯣ
ꯎꯝ
ꯑꯗꯨ ꯇꯧꯔꯦ ꯑꯉꯥꯡꯁꯤꯡꯁꯦ
ꯎꯝ ꯃꯣꯏ ꯕꯣꯔꯗꯤꯡꯒꯤ ꯌꯦꯟꯗꯨ ꯌꯦꯟ ꯑꯩꯈꯣꯏ ꯁꯤꯗ ꯄꯣꯔꯛꯑꯁꯨ ꯄꯣꯔꯛꯀꯀꯥ ꯁꯨꯄꯔ ꯉꯥꯛꯇ ꯐꯥꯏꯟ ꯄꯤꯖꯗꯌꯦ ꯁꯤꯗ ꯂꯩꯕ ꯕꯣꯔꯗꯤ ꯑꯉꯥꯡꯁꯤꯡꯁꯤꯗꯤ ꯌꯥꯝ ꯐꯖꯅ ꯇꯧꯋꯦ ꯀꯟꯖꯥ ꯌꯥꯜꯂꯒꯁꯨ ꯂꯣꯏ ꯄꯤꯖꯔꯤꯅꯤ ꯑꯗꯒꯤꯗꯤ ꯑꯗꯨꯝ ꯐ꯭ꯔꯥꯏꯗꯦ ꯈꯨꯗꯤꯡꯒꯤ ꯃꯣꯏ ꯌꯦꯟꯒꯊ ꯑ ꯐ꯭ꯔꯥꯏꯗꯦ ꯈꯨꯗꯤꯡ ꯌꯦꯟ ꯊꯣꯡꯉꯒ ꯄꯤꯖꯩ ꯃꯔꯛꯇ ꯌꯦꯟ ꯊꯣꯡꯕ ꯆꯥꯏ ꯑꯩꯈꯣꯏꯁꯨ ꯈꯪꯅꯤꯡꯉꯤꯗꯅ ꯍꯥꯏꯗꯤ ꯌꯦꯟꯊꯣꯛꯄ ꯅꯨꯃꯤꯅꯦꯕ ꯌꯦꯊꯣꯛ
ꯑꯃꯨꯔꯥ ꯍꯟ ꯍꯞꯇꯥ ꯑꯝꯗ ꯑꯃꯨꯔꯛ ꯁꯟꯗꯦ ꯈꯨꯗꯤꯡꯒꯤ ꯑꯗꯨꯒ ꯃꯔꯛꯇ ꯎꯝ ꯃꯔꯛꯇ ꯃꯣꯏꯒꯤ ꯉꯥ ꯊꯣꯡꯕꯗꯤ ꯆꯨꯞ ꯄꯤ ꯄꯤꯖꯗꯕ ꯃꯥꯜꯂꯦ ꯍꯥꯏꯗꯤ ꯑꯉꯥꯡꯁꯨ ꯑꯣꯏ ꯈꯜꯂꯤꯔꯥ ꯌꯦꯔꯨꯝ ꯒꯨꯝꯕꯗꯤ ꯃꯔꯛꯇ ꯌꯥꯎꯕ ꯃꯥꯜꯂꯦ
ꯎꯝ
ꯌꯦꯔꯨꯝ ꯊꯣꯡꯕꯒꯨꯝꯕꯗꯤ ꯃꯔꯛꯇ ꯌꯥꯎꯕ
ꯑꯣ ꯌꯦꯔꯨꯝ ꯊꯣꯡꯕꯖꯦ
ꯎꯝ ꯑꯗꯨꯒ ꯉꯥꯗꯤ ꯁꯨꯛ ꯄꯤ ꯄꯤꯖꯗꯕ ꯃꯥꯜꯂꯦ
ꯀꯩꯅꯣꯅꯦ ꯁꯤꯗꯗꯤ ꯌꯨꯝꯗ ꯂꯩꯕꯗꯗꯤ ꯃꯣꯏꯅ ꯁꯤ ꯃꯆꯥꯠ ꯇꯤꯒꯤ ꯌꯦꯔꯨꯝ ꯄꯤꯔꯨꯏꯅꯤ ꯑꯃ ꯅꯠꯇ꯭ꯔꯦ ꯑꯃꯅ ꯇꯥꯔꯤꯝꯅꯤ ꯅꯠꯇ꯭ꯔꯥ
ꯑꯗꯨꯅ ꯑꯩ ꯒꯖꯤ ꯑꯉꯥꯡꯁꯦ ꯕꯣꯔꯗꯤꯡꯗ ꯊꯝꯕꯁꯦ ꯄꯥꯈꯠꯂꯦꯕꯥ
ꯑꯗꯣ ꯄꯟꯖꯥ ꯃꯣꯏ ꯊꯥ ꯀꯌꯥ ꯊꯤꯒꯦ
ꯊꯥꯒꯤ ꯂꯤꯁꯤꯡ ꯇꯔꯨꯛ
ꯇꯔꯨꯛ ꯕꯣꯔꯗꯤꯡ ꯌꯥꯎꯕꯤꯗ
ꯍꯣꯏ ꯆꯥꯕ ꯊꯛꯄ ꯂꯣꯏꯅ ꯊꯥꯒꯤ ꯂꯨꯄꯥ ꯂꯤꯁꯤꯡ ꯇꯔꯨꯛ
ꯑꯗꯣ ꯑꯈꯣꯏ ꯇꯥꯃꯣꯒꯤꯁꯦ ꯀꯌꯥ ꯂꯧꯕꯅꯣ ꯈꯣꯏ ꯇꯥꯃꯣꯁꯦ ꯑꯩꯁꯨ ꯑꯝꯇ ꯍꯪꯕꯤꯒꯦ ꯇꯧꯕꯅꯦ ꯅꯪꯒꯤꯗꯣ ꯍꯥꯏꯗꯤ ꯗꯦ ꯕꯣꯔꯗꯤꯡꯅ ꯑꯩꯈꯣꯏꯒꯤ ꯑ ꯂꯥꯏꯔꯤꯛ ꯇꯝꯕ ꯂꯥꯛ ꯑꯒ ꯃꯣꯏ ꯃꯣꯏꯅ ꯆꯥꯅꯕ ꯗꯨꯝ ꯄꯨꯔꯛꯄꯤꯗꯣ
ꯑꯌꯨꯛ ꯊꯤꯜꯂꯒ ꯅꯨꯃꯤꯗꯥꯡ ꯍꯟꯕꯤ
ꯑ ꯍꯟꯕꯤꯗꯨꯝꯁꯨ ꯂꯩꯗꯅ ꯑꯗꯨꯃ ꯂꯩꯔꯦ ꯄꯨꯔꯥ ꯕꯣꯔꯗꯤꯡꯗ ꯂꯩꯕꯅ ꯕꯣꯔꯗꯤꯡꯅ ꯀꯌꯥ ꯅꯤꯄꯥꯟ ꯌꯧꯔꯤꯔꯥ ꯇꯔꯦꯠ ꯆꯝ ꯔ ꯑꯩ ꯈꯪꯗ꯭ꯔꯦꯕꯀꯣ ꯎꯝ ꯑꯗꯨꯃꯥꯏꯅꯗꯤ ꯂꯧꯔꯝꯒꯅꯦꯕ ꯃꯣꯏꯒꯤꯁꯨ ꯌꯥꯝ ꯌꯥꯝ ꯀꯟꯅ ꯅꯣꯏꯒꯤꯗꯨꯅꯗꯤ ꯍꯣꯡꯉꯝꯒꯗꯧ ꯇꯔꯨꯛꯅꯤ ꯃꯣꯏ ꯑꯗꯨꯝ ꯃꯃꯥ ꯃꯄꯥ ꯂꯥꯛꯑꯄ ꯑꯗꯨꯝ ꯄꯤꯖꯕ ꯕꯤꯊꯛꯄ ꯑꯈꯣꯏ ꯗꯒꯤꯁꯨ ꯇꯣꯉꯥꯟꯅ ꯑꯆꯥꯄꯣꯠꯀꯁꯦ ꯃꯣꯏꯗꯤ ꯑꯗꯨꯝ ꯗꯃꯥ ꯗꯃꯥ ꯄꯤꯔꯝꯕ ꯃꯌꯥꯝꯖꯦ ꯑꯗꯨꯝ ꯆꯥꯏꯌꯦꯕꯥ ꯑꯉꯥꯡꯁꯤ ꯑꯊꯤꯡꯕ ꯂꯩ ꯇꯦꯕꯥ ꯕ꯭ꯔꯥ ꯑꯈꯣꯏ ꯅꯤꯡꯊꯤ ꯀꯌꯥꯝ ꯁꯤꯡꯉꯤ ꯇꯨ ꯍꯩ ꯔꯥ ꯀꯔꯤ ꯀꯔꯥꯁꯦ ꯁꯤꯗꯅꯦ ꯌꯨꯝꯗꯅꯦ ꯃꯣꯏꯅ ꯁꯥ ꯔꯦꯅꯤꯍꯦ ꯑꯩꯈꯣꯏꯗꯤ ꯈꯪꯕꯨ ꯈꯪꯗꯦꯅꯦ ꯗꯣ ꯆꯦꯆꯦ ꯍꯣꯏ ꯕꯣꯔꯗꯤꯡ ꯂꯩꯕ ꯃꯌꯥꯝꯅ ꯂꯩꯔ ꯂꯩꯔ ꯆꯥꯏꯌꯦꯅꯦ ꯍꯩꯅꯧ ꯍꯩꯅꯧ ꯑꯁꯪꯕ ꯈꯨꯜꯂꯒ ꯆꯥꯝꯊꯣ ꯑꯒ ꯑꯆꯥꯔ ꯁꯦꯝꯅ ꯆꯦꯔꯡ ꯅꯤꯡꯊꯤꯕꯤꯁꯦ ꯌꯥꯝ ꯕꯤꯖꯤ ꯅꯦꯁ ꯌꯥꯝ ꯍꯩꯔꯤ ꯅꯣꯛꯅꯤꯡ ꯄꯥꯟ ꯗꯨꯀꯥꯟꯗꯒꯤ ꯆꯦꯔꯡꯒ ꯂꯩ ꯆꯠꯍꯜꯂꯤꯅꯦ ꯍꯣꯜꯅꯦ ꯑꯗꯨꯒ ꯀꯔꯤ ꯀꯩꯗꯧꯔꯤ ꯏꯪꯉꯦ ꯑꯈꯣꯏ ꯑꯈꯣꯏ ꯁꯣꯐꯥ ꯖꯤꯟꯕꯗꯣ
ꯑ
ꯍꯩꯀꯔꯨꯒꯥ ꯇꯧꯔꯗꯅ ꯊꯨꯝ ꯈꯔꯒ ꯃꯣꯔꯣꯛ ꯈ꯭ꯔ ꯍꯥꯞꯆꯤꯜꯂꯒ ꯂꯨꯄꯥ ꯇꯔꯥ ꯇꯔꯥꯒ ꯇꯧꯔ ꯌꯣꯟꯗꯅ ꯏꯃꯥꯏ ꯄꯦꯝꯃ ꯇꯧ ꯂꯩꯔꯝꯃꯦ ꯑꯗꯩꯗꯤ ꯃ ꯨꯃꯣꯏꯒꯤ꯫ ꯑ ꯒꯦꯝꯒꯤꯅꯤ ꯀꯥꯏꯅ ꯈꯣꯏꯒꯤ ꯕꯣꯜ ꯅꯨꯡ꯫ ꯨꯒꯁꯦ ꯃꯣꯏꯅꯒ ꯁꯥꯔꯅꯤ ꯆꯦꯗꯥ ꯀꯩꯗ ꯁꯥꯔꯅꯤ ꯑꯗꯨꯒ ꯇꯤꯛꯀꯦꯠꯒ ꯗꯥꯏꯅ ꯑ ꯕꯥꯏ ꯋꯟ ꯒꯦꯠ ꯋꯟ ꯊ꯭ꯔꯤ ꯗꯨꯒ ꯃꯊꯪꯗꯅ ꯃꯣꯏꯒꯤ꯫ ꯒꯤ ꯄꯩꯁꯥꯒ ꯑꯁꯦꯡꯕ ꯃꯅꯨꯡꯗꯨꯗ ꯍꯥꯞꯄꯒ ꯂꯩꯕ ꯃꯇꯝꯗꯅ ꯂꯛꯀꯤ ꯑꯣꯏꯔꯒꯅ ꯁꯤ꯫ ꯐꯪꯕ ꯀꯥꯏꯅꯁꯨ ꯃꯌꯥꯝꯒ ꯍꯥꯞꯆꯤꯜꯂꯅ ꯄꯩꯁꯥꯒ ꯇꯥꯟ ꯑꯣꯟꯊꯣꯛꯅ ꯍꯩꯅ ꯂꯩꯔꯝꯃꯤ ꯍꯥꯏꯕ ꯑꯗꯨꯗꯨ ꯂꯨꯄꯥ ꯇꯅꯤ ꯐꯪꯗꯅ ꯑꯉꯥꯡ
ꯑꯩꯁ ꯀꯃꯥꯏ ꯇꯧꯅꯤ꯫
ꯄꯩꯁꯥ ꯄꯥꯏꯒꯤꯝꯅꯦ ꯇꯨ꯫ ꯁꯦꯒꯥꯏꯒꯤꯅꯤ꯫
ꯄꯥꯎ ꯍꯥꯏꯕꯅꯦ ꯑꯩ ꯍꯪꯒꯦ ꯍꯥꯏꯕꯅꯦ ꯁꯤ ꯉ ꯍꯥꯏꯁꯦ ꯑꯗꯨ ꯀꯣꯟꯅ ꯏꯌꯨ ꯍꯥꯏꯕꯅꯦ꯫
ꯀꯥꯈ ꯂꯣ ꯀꯥꯈ ꯂꯣ ꯀꯥꯈꯜꯁꯇ ꯂꯑꯣ ꯄꯁꯥ ꯆꯣꯜꯂꯅꯤ ꯍꯥꯎꯤ ꯂꯩꯕ ꯌꯥꯔꯔꯣꯏ ꯀꯗꯥꯥꯏ
ꯅꯪ ꯁꯤꯗꯩꯗ ꯀꯨꯝꯊꯔꯛꯑꯣ ꯁꯤ ꯁꯤ ꯄꯥꯔꯛꯑꯣ ꯍꯥꯏꯕ
ꯆ ꯄꯤꯛꯄ ꯑꯉꯥꯡꯒꯁꯦ ꯄꯩꯁꯥ ꯈꯔ ꯂꯣꯏꯅ ꯈꯪꯉꯤ꯫
ꯄꯩꯁꯥ ꯐꯖꯅ ꯇꯥꯟꯕ ꯍꯩꯌꯦꯅꯦ ꯃꯥ ꯍꯌꯦꯡꯋꯥꯏ ꯈꯔ ꯆꯥꯎꯔꯛꯑꯒꯗꯤ ꯐꯖꯅ ꯄꯩꯁꯥ ꯇꯥꯟꯒꯦ ꯍꯥꯏꯔꯑꯅꯤ ꯫
ꯄꯩꯁꯥ ꯇꯥ ꯍꯦꯟꯗꯅ ꯍꯦꯟꯗꯣꯛ ꯂꯩꯔꯝꯗꯣꯏ ꯃꯤ ꯂꯥꯡꯃꯣ ꯀ ꯂꯤꯒꯦ ꯇꯥꯎ ꯅꯨꯄꯥꯅ ꯇꯦꯟꯁꯤꯟꯗꯑꯣ꯫ ꯖꯦꯔꯣ ꯄꯣꯏꯟꯗ ꯂꯩꯔꯒ ꯃꯃꯅꯤꯡꯗ ꯃꯥꯦꯟꯒꯠꯂ ꯌꯣꯂꯣꯏ꯫
ꯑꯁ ꯀꯃꯥꯏꯅ ꯇꯧꯅꯤ ꯑꯩꯗꯤ ꯃꯣꯏꯃ
ꯑ ꯍ ꯍ-
ꯀꯌꯥ ꯌꯣꯜꯂꯝꯃꯤꯅꯣ ꯃꯤ꯫
ꯗꯦ ꯆꯆꯦꯗ ꯆꯤꯆꯦꯗ ꯄꯤꯌꯨ ꯍꯥꯏꯔꯨ ꯆꯁꯨ ꯈꯪꯗꯦ ꯌꯣꯜꯂꯝꯃꯦꯅ ꯃꯃꯥꯟꯅꯕꯤꯅ ꯅꯤꯡ ꯁꯤꯗꯤ ꯑꯩ ꯄꯩꯁꯥ ꯅꯪꯒꯤ ꯄꯤꯗ ꯋꯥꯠꯂꯤꯀꯣ ꯍꯥꯏꯔꯛꯦ ꯃꯅꯥ ꯊꯤꯟ ꯆꯠꯄꯗ ꯀꯩ ꯄꯩꯁꯥꯅꯣ ꯍꯪꯉꯀꯥꯟꯗ ꯄꯣꯠ ꯌꯣꯟꯕꯣꯏꯅꯤ ꯍꯥꯏꯔ ꯀꯩ ꯄꯣꯠ ꯌꯣꯟꯕ ꯍꯥꯏꯔ ꯀꯥꯟꯗ ꯑꯄꯥꯅꯠꯇꯤ꯫
ꯃꯥ ꯌꯝ ꯌꯥꯝ ꯍꯩ ꯌꯥꯝ ꯍꯩꯕꯤ ꯃꯥꯥꯕꯦꯝꯃ ꯑꯁ ꯄꯩꯁꯥꯒ ꯇꯨꯡꯁꯤꯟꯗꯅ ꯃꯁꯤꯒꯤꯅꯅꯦ ꯌꯥꯝ ꯍꯩꯩ ꯃꯤ ꯀꯔꯤ ꯀꯣꯛ ꯁꯤꯁꯨ ꯀꯅ ꯉꯥꯡꯁꯤꯡꯁꯦ꯫ ꯑꯩꯒꯤ ꯕꯨꯗꯤꯡꯒꯤ ꯑꯗꯩꯗ ꯑꯩꯅ ꯍꯥꯏꯔꯅꯦ ꯃꯣꯏꯁ ꯁꯤ ꯂꯣꯏꯅ ꯆꯥꯅꯤꯡꯉꯦ ꯍꯥꯏꯕ꯭ꯔꯅꯦ ꯍꯩ ꯑꯆꯥ ꯆꯥꯅꯤꯡꯉꯦ ꯍꯥꯏꯕꯅꯤ ꯆꯥꯅꯤꯡꯉꯦ ꯍꯥꯏꯕꯅꯤꯅ ꯑꯍꯣ ꯐꯔꯦ ꯑꯗꯨꯗ ꯑꯩꯈꯣꯏꯅ ꯁꯦꯝꯕ ꯌꯣꯜꯂꯁꯨ ꯌꯥꯏꯅꯤ꯫ ꯌꯥꯏ ꯁꯤꯅꯦꯕ ꯑ ꯃꯣꯏ ꯁꯨꯝ ꯑꯉꯥꯡꯅꯤꯅ ꯆꯥꯁꯤꯟ ꯇꯆꯜꯂ ꯅꯥꯔꯛꯀꯗ꯭ꯔꯥ ꯅꯈꯣꯏ ꯇꯥ ꯃꯣꯏ ꯈꯔꯠ ꯆꯦꯛꯁꯤꯟ ꯀꯩꯅꯣ ꯇꯧꯕ ꯋꯥꯅꯦꯕ ꯈꯪꯕ꯭ꯔꯥ ꯑꯗ ꯃꯃꯥ ꯃꯄꯥ ꯍꯣꯏꯅꯅꯦ ꯁꯟꯗꯦꯒꯤ ꯂꯥꯛꯄ ꯄꯅꯦ ꯄꯅꯦ ꯄꯩꯁꯥꯩꯗꯤ ꯑꯁꯥ ꯄꯣꯠꯇꯒꯤ ꯒꯥꯔꯤꯗꯒꯤ ꯂꯣꯏ ꯄꯤꯔꯝꯃꯤꯅꯦꯕ ꯎꯝ ꯄꯨꯔꯤꯅꯦꯕ ꯑꯗꯣ ꯅꯣꯏꯒꯤꯗꯤ ꯄꯤꯅꯨ ꯍꯥꯏ ꯑꯗꯣ ꯀꯔꯤ ꯂꯩ꯫
ꯑꯩꯈꯣꯏꯅ ꯄꯩꯁꯥꯗꯤ ꯄꯩꯁꯥꯗꯤ ꯄꯤꯕ ꯌꯥꯗꯦꯕ꯫ ꯄꯩꯁꯥꯗꯤ ꯄꯥꯏꯍꯟꯗꯦꯕ ꯑꯗꯨꯒ ꯑꯆꯥ ꯑꯊꯛ ꯑꯆꯥ ꯑꯊꯛꯁꯦ ꯃꯣꯏꯅ ꯑꯦꯂꯣꯠ ꯇꯧꯗꯕ ꯑꯆꯥ ꯑꯊꯛ ꯊꯛ ꯈꯔꯗꯤ ꯂꯩ ꯍꯩ ꯃꯍꯤꯒꯨꯝꯕ ꯑꯗꯒꯤ ꯎꯝ ꯑꯗꯨꯝꯕ ꯈꯔ ꯍꯥꯏꯗꯤ ꯆꯥꯕꯗ ꯏꯁꯥ ꯁꯣꯛꯀꯗꯕ ꯑꯪꯀꯜ ꯆꯤꯞ ꯂꯦꯁ ꯑꯗꯩ ꯀ ꯀꯀ꯭ꯔꯦ ꯀꯩꯀꯥ ꯁꯨꯝꯕ ꯑꯆꯥꯄ ꯈꯔꯗꯤ ꯂꯩ꯫꯫ ꯁꯨꯝꯕꯕꯁꯤꯗꯤ ꯃꯣꯏ ꯀꯩꯅꯣ ꯇꯧꯋꯦꯕ ꯄꯨꯕ ꯌꯥꯗꯦꯕ ꯑꯗꯨꯒ ꯑꯇꯩꯗꯤ ꯑꯗꯨꯝ ꯄꯨꯕ ꯌꯥꯏꯗ ꯑꯗꯨꯒ ꯆꯧ ꯆꯧꯔꯥꯡ ꯍꯥꯟꯅꯗꯤ ꯆꯧ ꯆꯧꯔꯥꯡ ꯀꯩꯀꯥ ꯄꯨꯕꯁ ꯌꯥꯝ ꯄꯨꯅꯔꯛꯑꯝꯃꯦꯕꯀꯣ
ꯑꯗꯣ ꯑꯉꯥꯡꯁꯤꯡꯁꯤꯅ ꯍꯥꯏꯗꯤ ꯃꯗꯨ ꯃꯃꯥ ꯃꯄꯥꯅ ꯄꯨꯔꯩ ꯆꯥꯥꯁꯜꯂꯅꯤ ꯇꯞ ꯇꯞ ꯇꯥꯅ ꯆꯥꯥꯁꯟꯗꯣꯏꯅꯦ ꯃꯣꯏꯁꯨ ꯉꯍꯥꯡꯒꯩ ꯐꯪꯗ꯭ꯔꯕꯅꯤ ꯑꯗꯨꯒ ꯅꯥꯕ ꯈꯣꯡ ꯍꯥꯝꯊꯕ ꯀꯩꯗꯧꯕ ꯌꯥꯎꯔꯕꯖꯥꯠꯅꯦꯕ ꯌꯥꯝꯅ ꯑꯗꯒꯤ ꯑꯃꯨꯛ ꯑꯗꯨꯃꯥꯏꯅ ꯇꯧꯕꯗꯩꯗꯤ ꯆꯧ ꯆꯔꯥꯡ ꯆꯧ ꯆꯔꯥꯡꯗꯣ ꯄꯣꯔꯛꯑꯅꯤ꯫ ꯄꯨꯕꯤꯔꯛꯑꯅꯨꯅ ꯑꯃꯨꯛ ꯊꯤꯡꯉꯤꯕ ꯑꯗꯣ ꯑꯩ ꯆꯠꯄ ꯈꯨꯗꯤꯡꯒꯤ ꯌꯦꯟ ꯊꯣꯡꯕꯒꯨꯝꯕ ꯇꯥꯎꯕꯒꯨꯝꯕꯁꯦ ꯈꯔ ꯑꯗꯨꯝ ꯄꯨꯕꯤꯔ ꯆꯠꯂꯦ ꯑꯗꯨꯝ ꯑꯩꯈꯣꯏ ꯃꯃꯥꯡꯗ ꯑꯗꯨꯝ ꯄꯤꯖꯊꯣꯛꯑꯝꯕ ꯑꯗꯨꯃꯥꯏꯅ꯫
ꯍꯟꯗꯛꯀꯤ ꯁꯟꯗꯦ ꯆꯠꯀꯗ꯭ꯔꯣ꯫
ꯆꯠꯂꯨꯔꯦ ꯉꯔꯥꯡ ꯉꯔꯥꯡ ꯉꯍꯥꯟ
ꯂꯥꯛꯏꯕ ꯁꯟꯗꯦꯁꯦ ꯆꯠꯇꯣꯏꯔꯕ ꯅ꯫
ꯆꯠꯂꯣꯏ ꯁꯟꯗꯦ ꯑꯃ ꯀꯥꯜꯂꯒ ꯎꯅꯍꯜꯂꯦꯕ꯫
ꯎꯝ ꯍꯟꯗꯛꯀꯤ ꯁꯟꯗꯦ ꯒꯤ ꯉꯁꯤ ꯁꯟꯗꯦ ꯉꯁꯤꯁꯦ ꯉꯁꯤꯁꯦ ꯑꯥ
ꯉꯁꯤ ꯇ꯭ꯌꯨꯁꯗꯦ ꯃꯃꯥꯡ ꯉꯔꯥ ꯎꯝ ꯍꯟꯗꯛ ꯁꯟꯗꯦꯗꯨ ꯆꯠꯂꯣꯏꯕ꯫ ꯒꯤ ꯃꯊꯪ ꯎꯝ ꯃꯊꯪꯒꯤꯗ ꯆꯠꯀꯅꯦꯕ꯫ ꯁꯟꯗꯦ ꯑꯃꯃꯝ ꯀꯥꯜꯂꯒ ꯊꯝꯕ꯫
ꯁꯟꯗꯦ ꯅꯨꯃꯤꯠꯇ ꯑꯣꯏꯔꯁꯨ ꯑꯩꯅ ꯂꯩꯕꯅꯤꯅ ꯑꯉꯥꯡ ꯁꯨꯇꯤ ꯂꯩꯗꯅ꯫ ꯎ ꯁꯟꯗꯦꯗ ꯑꯣꯏꯅ ꯑꯩꯅ ꯈꯜꯂꯝꯕ ꯇꯥꯏꯃꯤꯡꯁ ꯊꯕꯛꯁꯨ ꯂꯣꯏꯁꯤꯜꯂꯛꯑꯕꯅꯤꯅ꯫ ꯂꯥꯛꯄ ꯌꯥꯔꯒꯗꯤ ꯑꯗ ꯁꯟꯗꯦꯗꯨꯗ ꯑꯣꯏꯅ ꯑꯩꯁꯦ ꯈꯟꯕ ꯑꯗꯨꯒꯤꯅꯦ ꯑꯩꯅ ꯈꯜꯂꯝꯃꯤꯁꯦ꯫ ꯑꯗꯨꯗꯤ ꯅꯪ ꯆꯠꯊꯣꯛꯀꯗꯕ ꯂꯩꯇꯕꯥꯏ ꯌꯦ꯫ ꯑꯣ ꯑꯩ ꯁꯪꯕ ꯍꯥꯏꯁꯦ ꯑꯩꯁꯦ ꯀ꯭ꯂꯥꯁ ꯆꯠꯈ꯭ꯔꯗꯤꯅꯦ ꯄꯥꯛ ꯊꯥꯖꯗꯦ꯫ ꯎ ꯑꯗꯩꯗꯤ ꯁꯟꯗꯦ ꯑꯃꯈꯛ ꯐꯪꯕꯗ ꯑꯩꯁꯨ ꯊꯕꯛ
ꯃꯥꯅꯦ ꯊꯕꯛꯇ ꯅꯪꯁꯨ ꯇꯧꯍꯧꯗꯣꯏꯅꯤ ꯉꯥꯏꯍꯥꯛ ꯀꯩ ꯇꯧꯗꯕ꯫
ꯅꯤ ꯍꯥꯏꯕ ꯑꯃ ꯂꯩ ꯀꯣꯂꯦꯖ ꯀꯔꯤꯅꯤ ꯀꯔꯤ ꯄꯦꯄ ꯃꯌꯥꯝ ꯑꯃ ꯌꯦꯡꯗꯕ ꯌꯥꯔꯣꯏ ꯀꯩꯅꯣ꯫ ꯇꯧꯗꯕ ꯌꯥꯔꯣꯏ ꯅꯠꯇ꯭ꯔꯥ ꯑꯗꯨꯕ ꯃꯌꯥꯝ ꯑꯃ ꯀꯩꯅꯣ ꯇꯧꯒ
ꯎꯝ꯫
ꯇꯒꯅ ꯁꯣꯏꯆ ꯆꯠꯄꯗꯣ ꯑꯩ ꯏꯇꯣꯝꯇꯅꯦꯕ ꯂꯩꯁꯥꯕꯤ ꯑꯣꯏꯔꯤꯁꯦ꯫ ꯑꯗ ꯃꯣꯏꯈꯩꯗꯤ ꯂꯣꯏꯅ ꯃꯤꯃꯩ ꯄꯥꯜꯂꯦꯕꯀꯣ ꯊꯕꯛ ꯏꯪꯈꯥꯡ ꯂꯣꯏ ꯇꯧꯅꯔꯕꯅꯦ ꯃꯥꯏ ꯃꯥꯏ ꯒꯥꯔꯤ ꯀꯥꯔ ꯀꯥꯔ ꯂꯣꯏ ꯊꯧꯔꯂꯥꯛꯏꯅꯤ ꯄꯟꯖ ꯕꯤ ꯑꯣꯏꯔꯁꯨ ꯈꯪꯉꯕ꯫
ꯑꯥ ꯃꯁꯥ ꯃꯁꯥꯅ꯫
ꯑ ꯃꯁꯥ ꯃꯁꯥ ꯊꯧꯔ ꯂꯥꯛꯏꯅꯤ ꯑꯗ ꯃꯃꯣꯏ ꯅꯨꯄꯥ ꯫
ꯑꯩꯁꯨ ꯅꯣꯡꯆꯨ ꯃꯔꯛꯇ ꯆꯠꯂꯤꯅꯦ ꯏꯕꯦꯝꯃ ꯑꯩꯁꯨ꯫
ꯈꫭꯡꯁꯨ ꯆꯠꯂꯤꯅꯤ꯫
ꯏꯃꯥꯟꯅꯕꯤꯁꯤꯗꯩ ꯇꯣꯞꯇꯤ ꯑꯅꯤꯃꯒ ꯆꯠꯃꯤꯟꯅꯔꯦ ꯑꯩꯒꯤꯅ ꯑꯗ ꯆꯠꯃꯤꯟꯅꯔꯒ ꯃꯌꯨꯝꯅ ꯃꯄꯥꯟꯗ ꯁ꯭ꯋꯥꯏꯗ ꯉꯥꯛꯇ ꯑꯣꯏꯕ ꯍꯥꯏ ꯁ꯭ꯀꯨꯜꯗ ꯇꯝꯃꯤꯟꯅꯔꯝꯕ꯫ ꯍꯥꯏ ꯁ꯭ꯀꯨꯜꯒꯤ ꯑ ꯍꯥꯏ ꯁ꯭ꯀꯨꯜꯒꯤ ꯑꯩꯈꯣꯏ ꯒ꯭ꯔꯨꯞ ꯑꯃ ꯂꯩꯌꯦꯕ ꯍꯥꯏꯗꯤ
ꯎꯝ꯫
ꯑꯗꯨꯝ ꯃꯌꯨꯝ ꯄꯥꯟꯅꯈ꯭ꯔꯁꯨ ꯑꯣꯏꯔꯁꯨ ꯃꯡꯕꯥꯔꯇꯣꯟ ꯇꯧꯅꯕꯒꯤ ꯑꯗꯨꯝ ꯂꯝꯕꯤ ꯑꯃ ꯑꯗꯨꯝ ꯊꯝꯅꯕ ꯍꯥꯏꯇꯥꯔꯦꯅꯦ ꯍꯥꯏ ꯁ꯭ꯀꯨꯜꯒꯤ꯫
ꯑꯣ ꯑ
ꯑꯗꯨꯝ ꯂꯩꯌ‌ꯦ ꯇꯔꯥꯃꯨꯛꯀꯤ ꯍꯥꯏꯇꯥꯔꯦ ꯇꯔꯥꯃꯨꯛꯇꯤ ꯁꯨꯏ ꯑꯗꯣ ꯑꯗꯣꯝꯒꯤꯄꯥꯥꯔꯇꯤꯁꯦ ꯑꯩꯈꯣꯏꯌ‌ꯦ ꯃꯆꯥ ꯑꯃꯇ‌ꯣ ꯀꯔ ꯑꯅꯤꯄꯣꯛ ꯀꯩꯔ ꯃꯗꯣ ꯑꯩꯈꯣꯏꯅ ꯎꯕꯪ ꯊꯣꯛꯇ꯭ꯔꯦ ꯅꯠꯇ꯭ꯔꯥ ꯑꯗꯣ ꯅꯨꯡꯁꯤꯅꯕꯒꯤ ꯇꯥꯝꯗ ꯃꯤꯑꯣꯏꯕꯁꯤ ꯍꯤꯡꯃꯤꯟꯅꯕꯅꯤ ꯅꯠꯇ꯭ꯔꯥ ꯑꯗꯨꯃꯥꯏꯅ ꯇꯧꯔꯒ ꯑꯗꯨꯝ ꯆꯠꯄ ꯍꯥꯏꯇꯥꯔꯦ ꯑꯗ ꯑꯩꯅ ꯅꯤꯄꯥꯟꯗ ꯂꯩꯕꯅꯤ ꯃ ꯄꯥꯂꯣ ꯄꯜꯣ ꯏꯅ ꯑꯃꯨꯛꯇ‌ꯣꯏꯕ ꯂ‌ꯣꯏꯔꯕ
ꯎꯍꯨꯝ ꯎꯝ
ꯑꯗꯣ ꯃꯣꯏ ꯂꯣꯏ ꯃꯇꯤꯛ ꯆꯥꯔꯦꯕ ꯁꯦꯡꯅ ꯍꯥꯏꯔꯒꯗꯤ ꯃꯁꯥ ꯃꯁꯥꯒꯤ ꯊꯕꯛ ꯂꯣꯏ ꯇꯧꯖꯔꯦ ꯇꯧꯗꯕ ꯀꯥꯡꯕꯨꯕꯨꯗꯤ ꯌꯥꯎꯋꯦ ꯑꯗꯨ ꯑꯦꯁ ꯑꯣ ꯑꯣꯏꯕꯅ ꯑꯣꯏꯕ ꯗꯣꯛꯇꯔ ꯑꯣꯏꯕꯅ ꯑꯣꯏꯕ ꯌꯥꯎꯔꯤꯁꯤꯡꯗꯨꯕ ꯁꯥꯗꯦ ꯍꯥꯏꯕ
ꯃꯥꯅꯦ
ꯑꯗꯨꯅ ꯑꯩꯁꯨ ꯌꯥꯝꯕ ꯌꯥꯝꯌꯥꯝꯕ ꯌꯥꯝꯗꯕ ꯆꯥꯎꯕ ꯊꯤꯗꯅ ꯑꯃꯝꯇꯪꯗꯤꯅ ꯑꯩꯁꯦ ꯈꯜꯂꯤꯁꯦ ꯋꯥꯈꯜꯁꯤꯗ ꯏꯁꯣꯔꯅ ꯆꯥꯟꯕꯤꯔꯗꯤꯅꯦ ꯑꯩꯒꯤ ꯇꯝꯃꯨ ꯐꯪꯉꯨ ꯍꯥꯏꯕ ꯂꯩꯔꯗꯤꯅꯦ ꯑꯩ ꯂ ꯑꯁ ꯑꯋꯥꯗ ꯑꯣꯏꯔꯁꯨ ꯑꯩ ꯑꯩ ꯊꯥꯖꯕ ꯂꯩꯌꯦꯕ ꯕꯣꯠꯇ ꯑꯩ ꯒꯣꯠꯇꯅꯦ ꯑꯩꯅ ꯍꯧꯖꯤꯛ ꯊꯥꯖꯕ ꯊꯝꯃꯤꯖꯩ ꯑꯩ ꯀꯟꯥꯝ ꯑꯝꯇꯇ ꯊꯥꯖꯕ ꯊꯝꯗꯦ ꯑꯩ ꯏꯁꯣꯔꯗꯅꯦꯅ ꯑꯩ ꯊꯥꯖꯕ ꯊ ꯑꯩ ꯋꯥꯔꯁꯨ ꯋꯥꯅ ꯑꯩ ꯉꯥꯏꯒꯅꯤ ꯁꯤꯅꯤ ꯑꯩꯅ ꯈ
ꯑꯩ ꯁꯨꯛꯛꯇꯝ ꯇꯝꯃꯝꯗ꯭ꯔꯗꯤ ꯀꯃꯥꯏꯅ ꯇꯧꯕ ꯑꯥ ꯁꯨꯨꯞꯇꯝ
ꯇꯝꯃꯝꯗꯔꯦꯗꯅ